ꯎꯝ
ꯀ꯭ꯔꯤ ꯇꯂ ꯑꯗꯨꯕ꯭ꯔꯣ
ꯇꯨꯝꯃꯦ ꯅꯪꯗꯤ ꯄꯍꯟꯕꯨ ꯀꯣ ꯇꯧ ꯕꯟ ꯀꯣꯜ ꯇꯧꯔꯛꯑꯦ
ꯑꯣ ꯁ ꯍꯥꯏ
ꯍ ꯍ ꯑꯩꯒꯤ ꯊ ꯊꯤꯡ ꯍꯣꯛꯅꯦꯅ ꯏꯁꯤꯡꯗ ꯀꯔꯤꯕ ꯌꯖꯣꯜꯂꯒ ꯆꯠꯂꯦ ꯍꯥꯏꯌꯦꯦ ꯑꯗꯨꯁꯨ ꯔꯦꯠ ꯀꯂꯥꯅꯤꯌꯦ ꯗꯣ
ꯀꯍꯦ
ꯑꯩꯁꯅꯅꯦ ꯀꯔꯤꯒꯤ ꯁꯤꯒꯨꯝꯕ ꯃꯥꯡ ꯃꯥꯡꯕ꯭ꯔꯥ
ꯁꯦꯡꯕꯗꯤ ꯑꯩꯈꯣꯏꯗꯣ ꯍꯌꯦꯡꯗ ꯂꯣꯛꯇꯥꯛ ꯆꯠꯁꯤꯔ ꯄ꯭ꯂꯥꯟ ꯇꯧꯅꯦꯕ
ꯎꯝ ꯑꯗꯣ ꯆꯀꯦꯔꯣ
ꯐꯪꯗꯦ
ꯎꯝ
ꯎꯝ
ꯈꯣꯡꯈ꯭ꯔꯦ ꯍ ꯊꯨꯒ ꯄꯨꯨꯡꯃ ꯃꯤ ꯌꯥ ꯈꯔ ꯄꯤꯝꯅꯦ ꯑ ꯊꯗ
ꯑꯣ ꯑꯣ
ꯑ
ꯖꯤꯇ
ꯗꯤꯌꯨꯒ ꯑꯩꯒ ꯂꯩꯃꯤꯟꯅꯕ ꯅꯨꯄꯤꯗꯣ ꯗꯤꯌꯎꯅ ꯊꯦꯡꯅ ꯄꯨꯔꯛꯄꯅꯦꯗ ꯍꯣꯏ ꯎꯝ ꯅꯪ ꯀꯒꯕ ꯂꯣ ꯆꯞ ꯆꯥꯈꯅꯤ ꯑꯗꯨ
ꯆꯥꯅꯤꯡꯉꯥꯏ ꯇꯧꯔ ꯂꯩꯕ꯭ꯔꯣ ꯍꯧꯖꯤꯛ
ꯑꯗ ꯇꯦꯗ
ꯍ
ꯑꯁ ꯌꯦꯗ ꯁꯦ ꯃꯗ ꯐꯔ ꯍꯥꯏꯒ ꯑ ꯑ ꯍ
ꯁꯤꯕ
ꯀꯁ ꯃꯥꯂ ꯍꯥꯏꯇꯕ꯭ꯔꯥ
ꯑ
ꯎꯝ ꯎꯝ
ꯎ
ꯁꯥꯏꯗꯤ ꯇ ꯃ ꯑꯃꯒꯤꯒꯤ ꯏꯅꯥꯎꯅꯨꯄꯥꯕꯨ ꯀꯣꯜ ꯇꯧꯔꯒ ꯂꯥꯛꯑꯣ ꯍꯥꯏꯕꯒꯤ ꯃꯣꯏꯁꯨ ꯂꯥꯛꯄ ꯃꯣꯏꯕꯨ ꯗꯨꯀꯥꯟ ꯁꯪꯍꯜꯂꯒ ꯑꯩ ꯇꯨꯝꯕꯅꯤ
ꯑꯗꯨꯒ ꯑꯃ ꯇꯥꯎꯕ ꯌꯥꯔ ꯌꯥꯝ ꯐꯥꯏꯌꯦꯅ
ꯑ ꯑꯩꯁꯨ ꯑꯗꯨꯝ ꯗꯨꯀꯥꯟꯗ ꯂꯩꯔꯦ ꯃꯣꯏ ꯀꯩꯅꯣ ꯃꯣꯏꯁꯨ ꯐꯝꯔꯒꯀꯣ ꯃꯣꯏꯕꯨ ꯃꯣꯏꯗꯤ ꯒꯦꯝꯁꯦ ꯅꯥꯅꯤꯡꯕꯅꯤꯅ ꯋꯥꯏ ꯐꯥꯏ ꯋꯥꯏ ꯐꯥꯏ ꯕꯣꯏ ꯐꯣꯏ ꯄꯥꯏꯅꯤꯡꯉꯥꯏ ꯂꯥꯛꯑꯣ ꯍꯥꯏꯕꯒꯤ ꯋꯥꯏꯐꯥꯏ ꯄꯥꯏꯔꯦ ꯑꯩ ꯑꯩꯅ ꯇꯨꯝꯕ
ꯑꯗꯨꯝ ꯌꯥꯔ ꯌꯥꯏꯅ ꯑ ꯑ ꯗꯉ
ꯑꯣꯅꯔꯗꯤ ꯄꯨꯡ ꯑꯩꯅꯀ ꯆꯠꯀꯅꯤ ꯍꯥꯏꯔꯗꯤ ꯃꯥ ꯑꯃꯨꯛꯀ ꯂꯥꯛꯀꯅꯤ ꯑꯩ ꯆꯠꯈ꯭ꯔꯒ ꯆꯠꯂꯝꯝꯗꯥꯏꯗ
ꯍ ꯍꯌꯦꯡ ꯘꯣ ꯈꯣꯏꯁꯦ ꯂꯣꯛ ꯇꯥꯛ ꯆꯠꯆꯦꯔ ꯔꯝꯔꯥꯏ ꯀꯣ ꯔꯣꯝꯗ ꯆꯠꯆꯦꯔꯥ ꯈꯟꯕꯅꯦ ꯍꯧꯖꯤꯦ
ꯑꯣ ꯑꯣ ꯑꯣ ꯑꯩꯔꯝꯔꯩ ꯀꯩꯅꯣ ꯔꯣꯝꯗꯗꯤ ꯆꯠꯀꯅꯨꯗ ꯀ
ꯎꯝ
ꯑꯗꯨ ꯑꯗꯨꯔꯣꯝꯗ ꯀꯨꯀꯤ ꯂꯩꯕ ꯅꯠꯇ꯭ꯔꯣ
ꯀꯨꯀꯤ ꯂꯩꯇꯦ ꯍꯥꯏꯌꯦꯦ ꯃꯩꯇꯩꯒꯤ ꯈꯨꯟ ꯂꯩꯑꯦ ꯑꯗꯨꯒ ꯇꯝꯐꯨ ꯈ꯭ꯋꯥꯏ ꯄꯥꯟꯈ꯭ꯔꯦ ꯍꯥꯏꯑꯦ ꯈꯪꯗ ꯒꯤꯗꯥꯗ
ꯑꯗꯨꯗꯤ ꯀꯀꯤ ꯂꯩꯅꯀꯣ
ꯈꯪꯗꯦ ꯑꯩꯗꯤ
ꯑꯦ ꯀꯩꯅꯣꯔꯤ ꯇꯝ꯭ꯔ ꯆꯠꯄꯗꯣ ꯑꯗꯨꯒꯗꯤ ꯀꯨꯀꯤ ꯀꯝ ꯂꯩ ꯂꯒꯨꯝꯇꯕ ꯌꯧꯔꯝꯗꯥꯏꯗ ꯑꯗꯨꯒꯤ ꯀꯩꯅꯣꯔꯝ꯭ꯔ ꯑꯩꯒꯤ ꯀꯩꯅꯣꯗꯣ ꯌꯧꯔꯝꯗꯥꯏꯗ ꯀꯨꯀꯤ ꯈꯔ ꯂꯩꯕꯒꯨꯝꯗꯣ
ꯑꯇꯥꯏꯁꯤꯡꯁꯨ ꯂꯣꯏꯅ ꯌꯥꯝ ꯌꯥꯎꯔꯒ ꯆꯠꯂꯦ ꯑꯗꯨꯒꯤꯅꯤꯗ ꯍꯪꯗꯦꯦ ꯃꯥꯏ ꯍꯤꯟꯗꯎꯁꯤ꯭ꯔ ꯠ ꯁꯦꯔꯥ ꯆꯠ ꯇꯣꯏ ꯁꯦꯔꯥ ꯀ ꯁꯣꯏ ꯀ ꯕꯣꯟꯒꯦ ꯃꯥꯡꯗꯕ
ꯎꯝ
ꯄ꯭ꯂꯥꯟꯂꯤ ꯇꯥꯎꯔꯤ ꯇꯥꯎꯒ꯭ꯔꯝꯅꯦ ꯁꯤ
ꯀꯔꯤꯁꯨ ꯇꯧꯔꯝꯃ ꯇꯧꯔꯔꯣꯏ ꯑꯗꯨꯕꯨꯒꯤ
ꯎꯝ
ꯎꯝ
ꯅꯪ ꯄ꯭ꯔꯊ ꯄ꯭ꯔꯊꯅꯥ ꯇꯧꯕꯤꯌꯣ ꯑꯩꯒꯤꯁꯨ
ꯍꯥ
ꯑꯩꯁꯨ ꯍꯧꯖꯤꯛꯀꯥꯟ ꯑ ꯉꯁꯤ ꯑꯩꯒꯤ ꯃꯪ ꯅꯨꯡꯉꯥꯏꯇꯕꯒꯤ ꯑ ꯀ꯭ꯔꯤ ꯍꯥꯏꯁꯤꯔꯥ ꯍꯥꯏꯕ ꯍꯩꯇꯕ ꯑꯩꯒꯤ ꯃꯪꯗꯣ ꯑꯗꯨꯒꯤ ꯑꯩ ꯑꯩꯅꯥ ꯑꯩꯒꯤ ꯃꯪꯗꯣ ꯍꯥꯏꯔꯒ ꯂꯩꯕꯅꯦꯕ
ꯔꯦꯒꯤ ꯂꯥꯡ ꯃꯥꯡꯕ꯭ꯔꯥ
ꯑꯁ ꯀ꯭ꯔꯤ ꯍꯥꯏꯕ꯭ꯔꯥ ꯑꯥ ꯑ ꯀꯩꯅꯣ ꯁꯨꯕꯒꯤꯗ ꯄꯥꯟ ꯄꯥꯟ ꯄꯥꯟ ꯁꯥꯎ ꯇꯥꯡ ꯄꯥꯟ ꯁꯥꯎꯇꯥꯡ ꯁ꯭ꯋꯥꯏꯗ ꯍꯥꯏꯕ꯭ꯔꯥ ꯅꯣꯏꯁꯨ ꯍꯥ ꯑꯗꯨ ꯑ ꯑ ꯑ ꯑꯗꯨ ꯃꯤꯗꯣ ꯁꯦꯝꯅꯤꯡ ꯁꯦꯝꯅꯤꯡꯉꯥꯏ ꯑꯩꯁꯨ ꯆꯠꯄꯀꯣ ꯑꯩꯒꯤ
ꯑꯥ
ꯑ ꯎ ꯑꯅꯤ ꯄꯥꯏꯔꯒ ꯆꯠꯄ
ꯑꯥ
ꯑꯗꯨ ꯄꯥꯏꯔꯒ ꯆꯠꯄꯗ ꯑ ꯇꯃꯦꯡꯂꯣꯡ ꯕꯖꯥꯔ ꯑꯗꯨꯋꯥꯏꯗꯅꯦ ꯍꯥꯏꯕ ꯃꯥꯜꯂꯦ ꯈꯪꯗꯦ ꯑꯗꯨꯋꯥꯏꯗ ꯏꯃꯥꯟꯅꯕꯤ ꯑꯩꯒ ꯆꯠꯄ ꯅꯨꯄꯤ ꯑꯅꯤꯗꯣ ꯗꯨꯀꯥꯟ ꯑꯃꯗ ꯂꯦꯞ ꯂꯦꯞꯄ꯭ꯔꯥꯕ ꯑꯗꯨꯗꯒꯤ ꯑꯩꯒꯤ ꯑ ꯑꯗꯨ ꯑꯅꯤꯗꯣ ꯃꯥꯡꯈ꯭ꯔꯕ
ꯑꯥ
ꯎ ꯑꯅꯤꯗꯣ ꯃꯥꯡꯈ꯭ꯔꯕꯒꯤ ꯑꯗꯨ ꯂꯥꯎꯊꯣꯛꯀꯦ ꯍꯥꯏꯅ ꯂꯥꯎꯊꯣꯛꯄꯗ ꯊꯤꯡ ꯊꯤꯡ
ꯑꯣ ꯑꯣ
ꯑꯗꯨ ꯂꯥꯎꯒꯦ ꯍꯥꯏꯅ ꯂꯥꯎꯊꯣꯛꯄ ꯀꯥꯟꯗ ꯖꯨꯞ ꯎꯝ ꯖꯨꯄꯥ ꯈꯛꯇ ꯂꯥꯎꯊꯣꯛꯄ ꯀꯣ ꯑꯗꯨ ꯔꯥ ꯀꯩꯅꯣ ꯇꯧꯔꯒ ꯂꯥꯛꯑꯦꯝ ꯑꯗꯨ ꯊꯥꯡ ꯑꯩꯒꯤ ꯊꯥꯡꯅꯦ ꯍꯥꯏꯅ ꯂꯥꯎꯊꯣꯛꯄꯗꯨꯁꯨ ꯑꯥ ꯍꯧꯗꯕ
ꯑꯣ
ꯑꯗꯨꯒ ꯑ ꯈꯪꯗꯦ ꯑꯗꯨꯝ ꯂꯩꯔꯒ ꯑ ꯀꯩꯅꯣ ꯁꯍ ꯑ ꯑꯗꯨ ꯄꯥꯟꯒꯤ ꯒꯨꯝ ꯃꯩꯇꯣꯡꯅꯤ ꯔꯥꯝ ꯍꯔꯦꯟꯅ ꯑ ꯑꯩꯒꯤ ꯏꯃꯥ ꯃꯅꯥꯎ ꯅꯨꯄꯥꯅ ꯑꯃ ꯑ ꯑꯃ ꯃꯥꯏꯗꯒꯤ ꯑꯃ ꯂꯧꯊꯣꯛ ꯑꯗꯣ ꯒ꯭ꯂꯥꯁ ꯑꯆꯧꯕ ꯑꯃꯒ ꯑꯍꯨꯝ ꯃꯆꯥ ꯃꯆꯥ ꯑꯍꯨꯝꯗꯣ ꯑꯩꯈꯣꯏ ꯅꯦ ꯍꯥꯏꯅ ꯃꯥ ꯄꯤꯕꯀꯣ ꯎ ꯎ ꯃꯥꯏꯗꯒꯤ ꯑꯗꯨꯝ ꯈꯣꯡ ꯐꯣꯡ ꯀꯩꯅꯣꯁ ꯌꯥꯝ ꯁꯥꯔꯒ ꯄꯤꯔꯛꯄ ꯑꯗꯨꯝ ꯉꯥꯏꯍꯥꯛ ꯂꯩꯥꯏꯔꯗꯤ ꯑꯗꯨꯝ ꯏꯪ ꯆꯅꯤ ꯑꯗꯨꯣ ꯑꯗꯨ ꯃꯣꯏꯒꯤꯅꯦ ꯍꯥꯏꯅ ꯄꯤꯔꯝꯕ ꯑꯗꯣ ꯑꯩꯒꯤ ꯀꯩꯅꯣꯗꯗꯤ ꯑꯣ ꯊꯤꯔꯁꯨ ꯐꯪꯗꯕ ꯑꯗꯨ ꯑꯗꯨꯃꯥꯏꯅ ꯇꯧꯔꯛꯄ ꯇꯧꯕ ꯀꯥꯟꯗ ꯀꯩꯅꯣ ꯏꯃꯥꯅ ꯆ ꯑꯃ ꯐꯅꯦꯛ ꯑꯃ ꯑꯪꯀꯜꯒꯤ ꯃꯅꯥꯎ ꯃꯆꯥꯒꯤꯅꯦ ꯍꯥꯏꯅ ꯄꯤꯕꯤꯌꯣ ꯍꯥꯏꯅ ꯍꯥꯏ ꯄꯣꯠ ꯑꯍꯨꯝꯅ ꯄꯤꯕꯤꯕꯗꯣ ꯈꯪꯗꯦ ꯑꯆꯥꯄꯣꯠ ꯀꯩꯀꯩꯒ ꯑꯗꯨꯁꯨ ꯄꯤꯕ꯭ꯔꯥ ꯄꯤꯗꯕ꯭ꯔꯥ ꯀꯥꯎꯈ꯭ꯔꯦ ꯑꯩꯒꯤ ꯃꯪꯁꯦ ꯑꯗꯨꯒ ꯏꯃꯥꯗꯣ ꯐꯤ ꯁꯥꯔꯒ ꯂꯩꯕ ꯃꯪꯗ ꯐꯤ ꯁꯥꯕꯗꯤ ꯐꯠꯇꯦ ꯍꯥꯏ
ꯑ
ꯀꯣꯜ ꯇꯧꯔꯁꯨ ꯀꯣꯜ ꯀꯩꯅꯣ ꯇꯧꯕ ꯐꯪꯗꯦ ꯅꯦꯠꯋꯔꯥꯛ ꯌꯥꯗꯕꯅꯤꯅ ꯑꯣ
ꯅꯣꯏ ꯔꯛꯂꯨꯗꯕꯤꯅ ꯇꯨꯝꯕꯒꯤꯔ
ꯑꯗꯨꯒꯤ ꯑꯣꯏꯔꯝꯃꯅꯤ ꯉ ꯇꯧꯗꯁꯨ ꯀꯣꯏꯦꯗ ꯇꯋꯦ ꯉꯔꯥꯡ ꯄꯥꯛꯇꯗꯤ ꯑꯗꯨꯝ ꯇꯧꯋꯦ ꯑꯗꯨꯕꯨ ꯈꯪꯗꯦ ꯑ ꯁꯦꯝꯃꯥꯏ ꯆꯪꯃꯁꯤꯤꯔ ꯑꯗꯨꯝ ꯐꯁꯅꯥ ꯇꯧꯒ ꯇ ꯗꯤ ꯃꯪꯗ ꯍꯦꯛꯇ ꯅꯨꯡꯉꯥꯏꯇ ꯇꯨꯝꯕ ꯌꯥꯗꯦ ꯑꯗꯨ
ꯁꯤ
ꯗꯕꯤ ꯇꯗꯕꯤꯗ ꯇꯨꯝꯕꯗꯨꯅ ꯍꯦꯟꯅ ꯇꯨꯝꯕ ꯅꯨꯡꯉꯥꯏꯁꯤꯡꯕ ꯑꯗꯨꯒꯤ ꯃꯔꯛ ꯃꯔꯛꯇꯗꯤꯅꯤꯡ ꯇꯧꯅꯤꯡꯉ ꯕꯅꯤꯅꯦ
ꯍꯥꯏꯗꯤ ꯇꯧꯗ꯭ꯔꯗꯤ ꯑꯁ ꯉꯛ ꯅꯨꯡꯉꯥꯏꯗꯕꯅꯦ ꯑꯩꯒꯤ ꯃꯥꯡꯗꯦ ꯉꯍꯥꯛ ꯀ ꯂꯥꯏꯔꯒ ꯑꯩ ꯌ ꯌꯨꯝꯗ ꯀꯣ ꯇꯎꯒꯦꯁꯨ
ꯎꯝ
ꯎꯝ ꯎꯝ ꯎꯝ
ꯑ ꯇꯜꯂ‌ꯦ ꯊꯣꯡꯗꯤ ꯊꯣꯡꯕ ꯂꯣꯏꯈ꯭ꯔꯕ ꯅꯠꯇ꯭ꯔꯣ ꯅꯣꯏꯒꯤ ꯌꯦꯟꯁꯥꯡꯗꯤ
ꯊ‌ꯣꯡꯕ ꯂ‌ꯣꯏꯔꯦ ꯆꯥꯅꯤꯡꯉꯥꯏ ꯈꯥꯛꯇꯅꯦ ꯍꯧꯖꯤꯛꯁꯦ
ꯅꯨꯡꯉꯥꯏꯔ‌ꯦꯗ ꯅꯣꯏ ꯈꯛꯇ ꯉꯥꯏꯔꯦ ꯅꯨꯡꯉꯥꯏꯔ ꯂꯩꯔꯤꯁꯦ
ꯅꯨꯡꯉꯥꯏꯇꯦꯗ ꯑ
ꯑꯁꯤ ꯀꯩꯅꯣꯁꯦ ꯀꯅꯥ
ꯑꯁ ꯗꯏꯑ‌ꯣꯈꯣꯏ ꯃꯤ ꯑꯈ‌ꯣꯏ ꯑꯍꯨꯝꯅꯦ ꯄꯨꯅꯤꯡꯗꯟ
ꯎꯡ ꯏꯃꯥꯟꯅꯕꯤꯗꯁꯨ ꯑꯩꯅ ꯍꯥꯏꯕ ꯑꯗꯨꯒꯤ ꯅꯪꯉꯣꯟ ꯅ ꯍꯥꯟꯅ ꯀꯩꯅꯣ ꯇꯧꯈ꯭ꯔ‌ꯣ ꯑꯗꯨꯒ ꯑꯩꯉꯣꯟꯗ ꯌꯥꯔꯦ ꯍꯥꯏꯔꯗꯤ ꯃꯣꯏꯁꯨ ꯄꯥꯏꯒꯦ ꯍꯥꯏꯅ ꯍꯥꯏꯕ
ꯍꯋꯥꯔꯦ
ꯁꯨ ꯇꯧꯔꯣꯏꯗ ꯃꯪꯅꯦ
ꯎꯝ ꯑꯗꯨ ꯑꯣꯏꯔꯁꯨ ꯎꯝ ꯍ
ꯎꯝ
ꯉꯥꯏꯍꯥꯛ ꯂꯩꯔꯥꯒ ꯑꯃꯨꯛ ꯀ‌ꯣꯜ ꯇ‌ꯧꯁꯤ ꯀ‌ꯣ
ꯍꯣꯏ ꯑꯗꯨꯗꯤ ꯌꯥꯎꯈ꯭ꯔꯕ꯭ꯔꯥ ꯑꯃꯇꯪ